ꯇꯥꯏꯌꯦ ꯇꯥꯏꯌꯦ ꯁꯨꯝ ꯂꯩꯕꯅꯤꯗꯥ
ꯉꯅꯨꯡꯥꯏꯔꯦꯍꯦ ꯅꯣꯏ ꯄꯨꯟꯁꯤꯗꯤ
ꯍꯥ
ꯅꯨꯡꯉꯥꯏꯔꯤꯕꯣ
ꯅꯨꯡꯉꯥꯏꯔꯤ
ꯑꯣ ꯑꯁ ꯀꯔꯤꯅꯣꯉꯁꯤ ꯀꯩ ꯏꯟꯁꯥꯡ ꯆꯥꯕ꯭ꯔꯣ
ꯌꯦꯟ ꯊꯣꯡꯕ ꯆꯥꯏꯌꯦ
ꯍꯧꯔꯤꯅꯤꯅ ꯑꯗꯨꯗꯤ
ꯎꯝ
ꯀꯅꯥꯅ ꯊꯣꯡꯕꯅꯣ
ꯑꯩꯅ
ꯑꯁ ꯍꯧꯔꯅꯤꯗ ꯑꯗꯨꯗꯤ ꯅꯪꯅ ꯊꯣꯡꯉꯗꯤ
ꯍꯣꯏ ꯑꯩꯗꯤ ꯆꯥꯛꯗꯤ ꯌꯦꯁꯥꯡ ꯊꯣꯡꯕ ꯍꯩꯍꯦ
ꯎꯝ ꯐꯕꯅꯤꯗ ꯅꯨꯄꯤꯁꯤꯡ ꯑꯗꯨꯃꯥꯏ ꯆꯥꯛ ꯏꯟꯁꯥꯡ ꯊꯣꯡꯕ ꯍꯩꯕꯗꯤ
ꯍ ꯍ ꯅꯪꯗꯤ ꯀꯩ ꯊꯧꯔ ꯅꯪꯗꯤ ꯀꯩ ꯇꯧꯔꯒ ꯂꯩꯒꯦ ꯍꯟꯗꯛ
ꯀꯁꯨ ꯇꯧꯗꯦꯗꯥ ꯑꯗꯨꯝ ꯀꯣꯂꯦꯖ ꯀꯔꯥ ꯑꯗꯨꯝ ꯂꯩꯕꯅꯤꯗ
ꯑꯣ ꯉꯁꯤꯗꯤ ꯆꯠꯇ꯭ꯔꯣ
ꯆꯠ ꯇꯦ
ꯑꯣ
ꯑꯣ
ꯑ
ꯍꯥ
ꯅꯪ ꯅꯨꯡꯉꯥꯏꯕꯧ ꯍꯥꯏꯕꯅꯤ
ꯍꯣꯏ
ꯍꯌꯦꯡ ꯀꯩꯗꯧꯅꯤ
ꯀꯕ ꯂꯣꯏꯔꯗꯤ ꯀ ꯀꯩ ꯀꯂꯦꯖ ꯀꯥꯕ ꯂꯣꯏꯔꯗꯤ ꯀꯩ ꯑ ꯀꯣꯂꯦꯖ ꯀꯥꯕ ꯂꯣꯏꯔꯗꯤ ꯀꯩꯗꯧꯗꯣꯏꯅꯣ ꯍꯥꯏꯕ
ꯀꯩꯁꯨ ꯇꯧꯔꯣꯏꯗ ꯁꯨ ꯅꯣꯝꯕꯥ ꯊꯕꯛ ꯊꯤꯅꯤꯅꯥ
ꯑꯗꯣ ꯀꯩ ꯊꯕꯛ ꯊꯤꯗꯣꯏꯅꯣ
ꯊꯕꯀꯄꯨꯗꯤ ꯈꯪꯗꯦꯗꯥ ꯂꯥꯛꯄ ꯂꯥꯛꯄ ꯊꯕꯛ ꯑꯗꯨꯝ ꯇꯧꯅꯤꯅ
ꯐꯩ ꯐꯩ
ꯎꯝ
ꯎꯝ ꯅꯪ ꯍꯌꯦꯡꯗꯤ ꯀꯩꯀꯩ ꯇꯧꯗꯣꯏꯕ
ꯍꯌꯦꯡꯁꯦ ꯑꯩ ꯀꯩꯅꯣ ꯆꯠꯀꯅꯤ
ꯑꯣ
ꯎꯝꯝ ꯑꯣ ꯑ ꯍꯌꯦꯡ ꯍꯌꯦꯡ ꯆꯠꯂꯣꯏ ꯍꯌꯦꯡ ꯆꯠꯂꯣꯏ꯫
ꯑꯁ꯫
ꯍꯌꯦꯡꯗꯤ ꯀꯔꯤꯁꯨ ꯇꯧꯔꯔꯣꯏ ꯑꯗꯨꯝ ꯂꯩꯔꯅꯤ ꯌꯨꯝꯗ꯫
ꯑꯣ ꯊꯕꯛꯀꯨꯝꯕꯗꯤ ꯁꯨꯝ꯫
ꯑꯩꯁꯦ ꯑꯩ ꯑꯍꯣ ꯑꯩꯗꯤ ꯀꯩꯅꯣ꯫ ꯇꯧꯋꯦ ꯇ꯭ꯔꯦꯅꯤꯡ ꯆꯠꯂꯦ ꯑꯗꯨ ꯂꯣꯏꯔꯦ ꯏꯟꯇꯔꯟꯁꯤꯞ ꯂꯣꯏꯔꯒ ꯂꯩꯕꯅꯦ ꯑꯃꯨꯛꯀ ꯃꯨꯛꯀ ꯇꯝꯅꯤꯡꯉꯥꯏ ꯂꯩꯕꯅꯦ꯫ ꯎꯝ ꯃꯈꯥ ꯑꯃꯨꯛ ꯇꯥꯃꯤꯟꯅꯩ ꯑꯩꯗꯣ ꯑꯩꯒꯤ ꯄꯣꯠ ꯃꯥꯡꯕꯀꯣ ꯑꯗꯨꯒꯤ ꯑꯩ ꯊꯤꯔꯒ ꯂꯩꯕꯅꯤꯗ ꯍꯧꯖꯤꯛꯁꯦ꯫
ꯑꯣ꯫
ꯑꯁ ꯀꯗꯥꯏ ꯆꯠꯈꯔ ꯖꯠꯂꯣ꯫
ꯎꯝ꯫
ꯑꯩꯗꯣ ꯑꯩꯒꯤ ꯀ꯭ꯔꯣꯁꯦꯠꯒꯤ ꯑꯩ ꯀ꯭ꯔꯣꯁꯦꯠ ꯑꯗꯨꯝ ꯇꯧꯕꯅꯦꯕꯀꯣ꯫ ꯐꯤ ꯇꯥꯏꯃꯔ ꯃꯇꯝ ꯀꯔꯤꯁꯨ ꯇꯧꯅꯤꯡꯉꯥꯏ ꯂꯩꯗ ꯀꯥꯟꯗ ꯑꯗꯨꯒꯅꯦ ꯇꯥꯏ ꯀ꯭ꯔꯣꯁꯦꯠ ꯀꯦ ꯌꯥꯝ ꯅꯧꯕ ꯑꯃꯨꯛꯀ ꯎꯝ ꯀ꯭ꯔꯣ ꯁꯦꯠꯇꯤꯡ ꯇꯧꯅꯤꯡꯉꯥꯏꯒꯤꯗꯣ꯫ ꯂꯩꯔꯒ ꯄꯨꯔꯛꯂꯒ ꯊꯝꯕꯗꯣ ꯃꯐꯝ ꯈꯪꯗ꯭ꯔꯕ꯫
ꯎꯝ꯫
ꯑꯗꯨꯒꯤꯅꯤꯗ꯫
ꯑꯗꯨ ꯑꯣꯏꯔꯦ ꯑꯗꯨ ꯑꯣꯏꯔꯗꯤ ꯑꯗꯨ꯫
ꯑꯁ ꯌꯥꯝ ꯅꯨꯡꯉꯥꯏꯇꯦ ꯀꯗꯥꯏ ꯆꯠꯈ꯭ꯔ ꯆꯥꯠꯂꯣ ꯑꯅꯧꯕꯅꯦ ꯑꯩ ꯄꯥꯏꯁꯨ ꯄꯥꯏꯗ꯭ꯔꯤꯉꯩꯗ ꯃꯥꯡꯈ꯭ꯔꯦ꯫
ꯑꯁ ꯐꯖꯅ ꯊꯝꯗꯣꯏꯅꯤꯅ ꯃꯐꯝ ꯃꯐꯝ ꯐꯕꯗ꯫
ꯑꯩ ꯊꯝꯕꯅꯦ꯫ ꯑꯩꯗꯤ ꯀ꯭ꯔꯣꯁꯁꯦꯠꯇꯤꯡ ꯕꯦꯛ ꯂꯩꯕꯅꯦꯕ ꯑꯗꯨꯗ ꯊꯝꯕꯅꯦ ꯑꯗꯣ ꯑꯩꯔꯨꯝꯝꯗ ꯏꯃꯥꯟꯅꯕꯤ ꯈꯣꯏ ꯑꯗꯨꯝ ꯆꯪꯕ ꯆꯪꯕ ꯑꯗꯨꯒꯤ ꯃꯣꯏꯅ ꯄꯥꯏꯕ꯭ꯔꯁꯨ ꯈꯪꯗꯦ꯫
ꯎꯝ꯫
ꯑꯁ꯫
ꯃꯁꯤ꯫ ꯀꯩꯁꯥꯡ ꯆꯥꯗꯣꯏꯅꯣ꯫
ꯈꯪꯇꯦ ꯑꯗꯨꯗꯤ꯫
ꯑꯁ ꯈꯪꯉꯝꯅꯤꯗ ꯑꯗꯨꯗꯤ꯫
ꯌꯦꯟ ꯑꯃꯨꯛ ꯆꯥꯒꯅꯤ꯫ ꯌꯦꯟ ꯑꯃꯨꯛ ꯆꯥꯒꯅꯤ ꯉꯁꯤ ꯍꯧꯖꯤꯛ ꯆꯥꯕ ꯂꯣꯏꯗꯕꯒꯤꯗꯣ ꯑꯃꯨꯛ ꯆꯥꯒꯅꯤ꯫
ꯎꯝ ꯌꯦꯟ ꯌꯦꯟ ꯉꯥꯛꯇꯪ ꯆꯥ ꯆꯥꯔ
ꯑꯩꯗꯣ ꯆꯥꯗꯕ ꯀꯨꯏꯈ꯭ꯔꯦ ꯑꯗꯨꯅ ꯂꯩꯔꯥꯒ ꯆꯥꯕ ꯑꯗꯨꯅ꯫
ꯑꯣ꯫
ꯑꯁ꯫
ꯍꯣꯏ ꯑꯗꯨꯝ ꯆꯥꯃꯩ ꯆꯥꯗꯣꯏꯅꯤ꯫
ꯆꯥꯗꯣꯏꯅꯤ ꯍꯥꯏꯌꯦ꯫ ꯆꯥꯒꯗꯕꯅꯤ ꯍꯥꯏꯌꯣ꯫
ꯑꯩꯈꯣꯏꯗꯤ ꯉꯥꯏ ꯍꯩꯕꯁꯦ ꯈꯔ ꯂꯨꯌꯦꯕ ꯁꯤꯒꯨꯝꯕꯁꯦ ꯑꯗꯨꯒꯤ꯫ ꯑ ꯇꯝꯃꯤꯉꯥꯏ ꯑꯗꯨ ꯍꯥꯏꯕ ꯇꯝꯅꯤ ꯑꯗꯨꯝ
ꯍꯣꯏꯌꯦ ꯍꯣꯏ꯫
ꯎꯝ ꯫ ꯄꯨꯟꯁꯤꯁꯦ ꯀꯃꯥꯏꯟ ꯇꯧꯔꯤꯌꯦꯗꯣ꯫
ꯑꯩꯔꯣ ꯅꯨꯡꯉꯥꯏꯅ ꯍꯤꯡꯂꯤꯌꯦ꯫
ꯅꯨꯡꯏꯔꯤꯅꯦ ꯑꯗꯨꯗꯤ꯫
ꯍꯣꯏ ꯅꯨꯡꯉꯥꯏꯔꯦ꯫
ꯐꯕ ꯄꯥꯎꯟꯅꯤ ꯑꯩꯈꯣꯏꯒꯤ꯫
ꯍꯥꯏꯕ꯫
ꯋꯥꯔꯦꯗ ꯄꯨꯟꯁꯤꯁꯦ꯫
ꯀꯩꯀꯤ꯫
ꯈꯪꯗꯦ ꯃꯔꯝꯁꯨ ꯈꯪꯗꯦ ꯑꯗꯨꯝ ꯋꯔꯦ꯫
ꯏꯁ ꯃꯔꯝ ꯈꯪꯗ꯭ꯔꯒ ꯋꯥꯕ ꯃꯤꯆꯤꯟ ꯊꯤꯕꯅꯦ ꯑꯗꯨꯗꯤ꯫
ꯎ
ꯑꯗꯨꯗꯤ ꯃꯆꯤꯟ ꯊꯤꯕꯅꯦ ꯅꯆꯤꯟ ꯊꯤꯕ꯫ ꯅꯆꯤꯟ ꯊꯣꯕꯅꯤꯌꯦ꯫
ꯁꯤꯡꯕꯅꯦ꯫
ꯑꯦ꯫
ꯃꯔꯝ ꯂꯩꯇ꯭ꯔꯁꯨ ꯁꯨꯝ ꯋꯥꯏꯌꯦꯕ꯫
ꯑꯗꯨꯗꯤꯅꯦ ꯅꯨꯄꯤ ꯀꯣꯏꯊꯣꯛꯑ ꯑꯗꯨ ꯑꯣꯏꯔꯗꯤ꯫
ꯅꯨꯄꯤ ꯀꯣꯏꯅꯤ ꯀꯁꯨ ꯂꯩꯇꯦꯗ ꯅꯪ ꯅꯪ꯫ ꯍꯅꯣꯏ
ꯑꯩꯗꯤ ꯑꯩꯗꯤ ꯀꯣꯏꯅꯕ ꯂꯩꯌꯦ ꯍꯥꯏꯕꯨꯗꯤ ꯌꯥꯔꯣꯏ꯫ ꯏꯌꯦ꯫
ꯑꯁ ꯑꯗꯨꯗꯤ ꯑꯩ ꯈꯔ ꯊꯦꯡꯈ꯭ꯔꯦꯅ ꯑꯗꯨꯗꯤ꯫
ꯍꯣꯏ ꯊꯦꯡ ꯈꯔ ꯊꯦꯡꯕꯈꯛ ꯅꯠꯇꯦ ꯌꯥꯝ ꯊꯦꯡꯈ꯭ꯔꯦ ꯅꯪꯗꯤ꯫
ꯐꯩ ꯐꯩ꯫
ꯍꯣꯏ꯫
ꯄꯨꯟꯁꯤꯗ ꯑꯗꯨꯒꯨꯝꯕ꯫ ꯈꯪꯗꯦ ꯏꯁ ꯀꯥꯏ ꯀꯥꯏꯗ ꯂꯩꯕꯅꯣ ꯈꯪꯗꯦ꯫ ꯈꯪꯗꯦ ꯀꯍꯥꯏꯗꯨꯁꯨ ꯈꯪꯗꯦ ꯍꯥꯏꯌꯦ꯫
ꯊꯨ ꯅꯪ ꯍꯧꯖꯤꯛ ꯍꯥꯏꯕꯗꯣ ꯀꯩ ꯀꯩ ꯍꯥꯏꯕꯅꯣ ꯍꯥꯏꯕ꯫
ꯐꯔꯦ ꯐꯔꯦꯕ꯫
ꯇꯥꯄ꯭ꯔꯣ ꯅꯪ ꯍꯧꯖꯤꯛ ꯍꯥꯏꯕ꯫ ꯗꯣ ꯀꯩ ꯀꯩ ꯍꯥꯏꯕꯅꯣ ꯑꯃꯨꯛꯀ ꯍꯥꯏꯔꯛꯑꯣ꯫
ꯄꯨꯟꯁꯤꯗ ꯅꯨꯡꯁꯤꯕ ꯅꯨꯡꯁꯤꯕꯤ ꯇꯥꯏꯌꯦ ꯇꯥꯏꯌꯦ꯫
ꯍꯥꯏꯔꯣ꯫
ꯎꯝ ꯄꯨꯟꯁꯤꯗꯀꯣ ꯅꯪꯅ ꯅꯨꯡꯁꯤꯕ ꯅꯨꯡꯁꯤꯕꯤ ꯂꯩꯕꯔꯣ꯫ ꯐꯥꯕꯅꯤꯕ ꯑꯗꯨꯒꯨꯝꯕ ꯈꯔ꯫ ꯑꯗꯨꯒꯨꯝꯕ ꯊꯝꯕꯁꯦ ꯃꯔꯝ ꯑꯃꯔꯣꯝꯗꯗꯤ꯫ ꯐꯕ ꯃꯔꯝ ꯂꯣꯟꯕꯗꯤ ꯀꯩꯅꯣ ꯍꯥꯏꯁꯤꯔꯣ ꯀꯩ ꯍꯥꯏꯁꯤꯔꯣ꯫
ꯀꯔꯤ ꯀꯔꯤꯒꯤꯅꯣ ꯐꯠꯇꯕꯗꯣ꯫
ꯑꯗꯣ ꯂꯥꯏꯔꯤꯛꯇꯁꯨ꯫ ꯐꯣꯟ ꯁꯣꯟꯂꯅꯤꯅ ꯑꯗꯣ ꯑꯗꯨꯒꯨꯝꯕꯗ꯫
ꯀꯅꯥꯅ ꯍꯥꯏꯕ꯫
ꯑꯁ꯫
ꯀꯅꯥꯅ ꯍꯥꯏꯕꯅꯣ ꯑꯗꯨꯒꯨꯝꯃꯥꯏꯅ꯫
ꯑꯁ ꯈꯪꯗꯦꯗ ꯃꯊꯪꯗꯤꯒꯤ ꯑꯩ ꯀꯣꯛ꯫
ꯑꯩꯅ ꯑꯩꯅ ꯄ꯭ꯔꯨꯐ ꯔꯣꯡ꯫ ꯑꯗꯨꯃꯥꯏꯅ ꯍꯥꯏꯕꯗꯣ ꯑꯩꯅ ꯄ꯭ꯔꯨꯐ ꯇꯧꯕꯤꯒꯦ ꯂꯥꯜꯂꯦꯅ꯫
ꯑꯗꯨꯗꯤ ꯅꯪ ꯆꯨꯝꯕ꯭ꯔꯣ ꯇꯥꯏ ꯇꯥꯏ ꯅꯪ ꯆꯨꯝꯕ꯭ꯔꯣ ꯑꯗꯨꯗꯤ ꯅꯪꯅ ꯍꯥꯏꯕꯗꯨꯣ ꯆꯨꯝꯕꯅꯤ ꯆꯨꯝꯕꯅꯦꯕ ꯂꯣꯏ ꯐꯕꯅꯦꯕ
ꯅꯨꯄꯥꯥꯟ ꯅꯨꯄꯤ ꯅꯨꯄꯥ ꯀꯣꯏꯅ ꯍꯥꯏꯔꯗꯤ ꯂꯥꯏꯔꯤꯛꯇ ꯀꯩꯅꯣ ꯇꯧꯋꯦ ꯍꯥꯏ ꯀꯅꯥꯅ ꯍꯥꯏꯕ꯭ꯔꯥ ꯑꯩ ꯑꯩꯒꯤꯗꯤ ꯂꯥꯜꯂꯦ ꯑꯩ ꯑꯩꯒ ꯑꯩꯒ ꯑꯩꯒ ꯑꯩꯒꯤ ꯁꯥꯏꯒ ꯀꯣꯏꯕꯗꯣ ꯆꯍꯤ ꯆꯍꯤ ꯑ ꯀꯌꯥ ꯐꯤꯐꯇꯤꯟꯔꯣ ꯑꯗꯨꯋꯥꯏꯗꯒꯤ ꯈꯪꯅꯕꯅꯦꯕꯀꯣ
ꯑ
ꯑꯗ ꯋꯥ ꯍꯧꯒꯤ
ꯍꯣꯏ ꯑꯗꯨꯒ ꯍꯧꯖꯤꯛꯇꯤ ꯆꯍꯤ ꯀꯨꯟꯒ ꯑꯅꯤ ꯁꯨꯈ꯭ꯔꯦ ꯑꯗꯨ ꯑꯩꯈꯣꯏ ꯑꯅꯤ ꯑꯗꯨꯝ ꯅꯨꯡꯁꯤ ꯅꯩꯌꯦ ꯑꯗꯣ ꯑꯗꯨ ꯑꯣꯏꯔꯁꯨ ꯃꯦꯇ꯭ꯔꯤꯛꯇꯁꯨ ꯐꯥꯔꯁ ꯂꯧꯋꯦ ꯁꯦ꯫ ꯎꯝ ꯇ꯭ꯋꯦꯜꯐꯇꯁꯨ ꯑꯃꯨꯛꯀ ꯄ꯭ꯔꯥꯏꯖ ꯂꯥꯎꯋꯦ ꯑꯗꯨꯒ꯫ ꯑꯁꯤ ꯇ꯭ꯔꯦꯅꯤꯡꯁꯨ ꯑꯃꯨꯛꯀ ꯆꯠꯄ ꯂꯣꯏꯈ꯭ꯔꯦ ꯊꯕꯛ ꯄꯥꯝꯔꯗꯤ ꯑꯗꯨꯝ ꯇꯧꯈ꯭ꯔꯕ ꯂꯣꯏ꯫ ꯌꯥꯈ꯭ꯔꯕꯅꯦ ꯍꯥꯏꯅ ꯑꯃꯨꯛꯀ ꯑ ꯃꯤ ꯁꯤ ꯑꯃꯨꯛꯀ ꯇꯝꯒꯦ ꯇꯧꯕꯅꯦ ꯀꯅꯥꯅ꯫ ꯅꯨꯄꯥ ꯅꯨꯄꯤ ꯅꯨꯡꯁꯤꯔꯗꯤ ꯂꯥꯏꯔꯤꯛꯇ ꯆꯪꯗꯦ ꯀꯅꯥꯅ ꯍꯥꯏꯕ꯭ꯔꯣ ꯑꯗꯨꯗꯤ ꯂꯥꯜꯂꯦ꯫
ꯌꯥ ꯅꯪ ꯆꯨꯝꯃꯦ ꯆꯨꯝꯃꯦ ꯑꯗꯨꯕꯨ ꯑꯩꯅ ꯍꯥꯏꯕꯗꯣ ꯂꯥꯏꯔꯤꯛꯇ ꯂꯥꯏꯔꯤꯛ꯫ ꯅ ꯍꯥꯏꯕ ꯅꯠꯇꯦ ꯃꯤꯅ ꯍꯥꯏꯕ ꯑꯗꯨꯒꯤꯅꯤ ꯃꯤꯅ ꯍꯥꯏꯕ꯫
ꯎꯝ꯫
ꯍꯣꯏ ꯑꯗꯨ ꯅꯪ ꯆꯨꯝꯃꯦ ꯆꯨꯝꯃꯦ ꯅꯪ ꯍꯥꯏꯔꯁꯨ ꯆꯨꯝꯕꯅꯤ
ꯍꯣꯏ ꯍꯣꯏ ꯍꯣꯏ ꯑꯩ ꯆꯨꯝꯔꯒꯦꯀꯣ
ꯑꯣ ꯅꯥꯟ ꯁꯨꯝꯃꯣ ꯑꯩ ꯉꯝꯂꯔꯣꯏ ꯑꯗꯨꯗꯤ
ꯍꯣꯏ ꯉꯝꯔꯅꯨ ꯅꯨꯄꯥꯗꯤ ꯅꯦ ꯅꯨꯄꯥ ꯅꯨꯄꯥꯗꯤ ꯅꯨꯄꯤꯒ ꯈꯠꯅꯔꯗꯤ ꯉꯝꯕ ꯌꯥꯗꯦꯀꯣ
ꯍꯣꯏ
ꯅꯪ ꯍ ꯅꯪ ꯍꯔ ꯑ ꯅꯨꯄꯤ ꯀꯣꯏꯔꯁꯨꯅꯦ ꯅꯨꯄꯤꯅ ꯂꯥꯏꯅꯁꯨ ꯅꯨꯄꯤꯉꯣꯟꯗ ꯉꯝꯍꯟꯒꯗꯕ ꯈꯪꯕ꯭ꯔꯥ
ꯅꯨꯄꯤꯗꯤ ꯑꯗꯨꯝ ꯉꯝꯂꯅꯤꯅ ꯑꯗꯨ
ꯅꯠꯇ
ꯅꯨꯠꯇ
ꯄꯥꯛ ꯈꯔꯗꯤ ꯃꯇꯆꯤ ꯌꯥꯝ ꯀꯟꯕ ꯂꯥꯛꯌꯦꯦ
ꯎ ꯀꯟꯅ ꯀꯟꯅꯁꯨ ꯉꯝꯂꯅꯤ ꯅꯨꯄꯤꯅ ꯂꯣꯏ ꯉꯝꯂꯅꯤ ꯃꯣꯏ ꯂꯜꯂꯁꯨ ꯑꯗꯨꯝ ꯉꯥꯝꯅꯅꯦꯕ
ꯅꯠꯇ ꯍꯦ ꯂꯥꯂꯖꯤ ꯉꯝꯗꯦ ꯍꯦ
ꯑꯗꯨꯗꯤ ꯏꯁꯣꯔꯅ ꯄꯤꯕꯤꯈ꯭ꯔꯕꯅꯤ ꯃꯣꯏꯒꯤꯗꯃꯛ
ꯎ ꯅꯦ
ꯅꯣꯛꯑꯣꯅ ꯑꯗꯨꯗꯤ
ꯏ
ꯍ ꯑ
ꯀꯔꯤ ꯌꯥꯝ ꯋꯥꯈ꯭ꯔꯕ꯭ꯔꯣ ꯅꯪꯕꯣ
ꯑꯩꯗꯤ ꯋꯥꯗꯗꯣ ꯃꯔꯛ ꯃꯔꯛꯇꯤ ꯋꯥꯕꯅꯤ ꯑ ꯌꯦꯟꯁꯥꯁꯦ ꯌꯥꯝ ꯍꯧꯕ꯭ꯔꯣ
ꯍꯆꯦꯔ
ꯍꯧꯗꯦ ꯁꯥꯗꯤ ꯍꯧꯔꯝꯅꯤꯗ ꯑꯁ ꯀꯥꯏꯔꯤꯅ
ꯍꯥꯎꯗꯤ ꯍꯦ
ꯍꯧꯔꯝꯃꯅꯤ ꯀꯩ ꯁꯥꯗꯤꯦ ꯑꯗꯨꯝ ꯍꯧꯕꯅꯤꯅ ꯂꯣꯏ ꯗꯤ ꯑꯗꯨ ꯀꯩꯅꯣ ꯍꯧꯕ
ꯍꯥꯎꯇꯦ ꯑꯩꯗꯤꯅꯦ ꯑ ꯍꯣꯏ ꯌꯦꯟꯕꯨꯗꯤ ꯍꯥꯏꯋꯦ ꯑꯗꯣ ꯌꯦꯟꯒ ꯀꯩ ꯍꯥꯏꯕ ꯎꯝ ꯄꯔꯤꯁꯔ ꯑꯣ ꯌꯦꯟꯒ ꯎꯝ
ꯌꯦ
ꯀꯩ ꯍꯥꯏꯕ꯭ꯔꯥ ꯑꯥꯎ ꯉꯥꯅꯨ ꯉꯥꯅꯨ ꯍꯣꯏ ꯉꯥꯅꯨꯒ ꯌꯦꯟ ꯈꯛꯀ ꯍꯥꯎꯋꯦ ꯑꯇꯣꯞꯄꯗꯤ ꯍꯥꯎꯇꯦ
ꯑꯁ ꯑꯗꯣ ꯉꯁꯥꯏꯗꯤ ꯌꯦꯟ ꯍꯥꯎꯕ꯭ꯔꯥ ꯍꯥꯎꯕꯗꯤ ꯂꯩ
ꯑꯗꯣ ꯌꯥꯝ ꯍꯥꯎꯇꯦ ꯌꯥꯝ ꯍꯥꯎꯕꯗꯤ ꯅꯠꯇꯦ ꯍꯥꯏꯕ
ꯑꯣ ꯑꯣ ꯑꯗꯨ ꯂꯣꯏꯔꯦ
ꯎꯝ
ꯑꯗꯨꯗꯤ ꯑꯩꯈꯣꯏ ꯍꯥꯎꯗꯤ ꯍꯥꯎꯕꯅꯤ ꯍꯣꯏ ꯉꯥꯒ ꯉꯥꯅꯨꯁꯤꯀꯣ
ꯍꯣꯏ ꯉꯥꯁꯨ ꯍꯥꯎꯋꯦ ꯑꯗꯣ ꯑꯇꯣꯞꯄꯗꯤ ꯍꯥꯎꯇꯦ
ꯑꯣ ꯍꯥꯏꯅꯦ ꯑꯗꯨꯗꯤ ꯍꯥꯎ ꯌꯥꯝ ꯍꯥꯎꯕꯅꯦ ꯍꯥꯎꯕꯅꯤ
ꯑꯩ ꯀ ꯀꯩꯅꯣ ꯀꯗꯥꯏ ꯆꯀ꯭ꯔ ꯒꯣ
ꯐꯪꯗ꯭ꯔꯤꯕ